ꯍꯜꯂꯣ
ꯇꯥꯏꯌꯦ ꯇꯥꯏꯌꯦ ꯇꯥꯏꯌꯦ
ꯑꯥ ꯀꯔꯤ ꯉꯁꯥꯏ ꯅꯪ ꯕꯣꯟ ꯌꯦꯡꯍꯧꯕ꯭ꯔꯣ
ꯕꯣꯜꯒꯤ ꯃꯇꯥꯡꯂ
ꯎꯝ
ꯕꯣꯜꯁꯦ ꯁꯨꯃꯥꯏꯅ ꯇꯧꯕꯅꯤ ꯍꯩꯊꯣꯏ ꯁꯤꯡꯊꯣꯏꯔꯕ ꯄ꯭ꯂꯦꯌꯔ ꯉꯥꯛꯇ ꯑꯣꯏꯕꯅꯤꯅ ꯅꯥꯀꯟ ꯑꯅꯤꯃꯛꯁꯦ ꯑꯃꯅ ꯑꯃ ꯒꯣꯜ ꯆꯟꯕ ꯁꯤ ꯌꯥꯝ ꯋꯥꯏ ꯍꯥꯏꯇꯥꯔꯦ ꯑꯍꯥꯟꯕ ꯐꯥꯁ ꯃꯦꯁꯁꯤꯗ
ꯎꯝ
ꯐꯥꯔꯁ ꯃꯦꯁ ꯐꯣꯜꯁ ꯔꯣꯅꯥꯜꯗꯣꯅ ꯆꯟꯅꯕ ꯍꯣꯠꯅꯩ
ꯎꯝ
ꯑꯃ ꯆꯜꯂꯤ ꯑꯗꯨꯁꯨ ꯑꯣꯞꯁꯥꯏꯠ ꯇꯥꯈꯤꯕ
ꯑꯣꯞꯁꯥꯏꯠ
ꯎꯝ ꯈꯨꯗꯥꯡꯗ ꯈꯤꯇꯪ ꯍꯦꯟꯖꯜꯂꯨꯕꯒꯤ
ꯀꯩꯩꯅꯣ ꯍꯥꯏꯁꯤꯕꯨ ꯈꯨꯗꯥꯡꯗꯁꯨ ꯂꯧꯕ꯭ꯔꯣ ꯈꯣꯡꯗꯩ ꯍꯦꯟꯇꯣꯛꯇꯅ
ꯂꯣꯏ ꯂꯧꯔꯦ ꯃꯥꯏ ꯕꯣꯗꯤ ꯑꯝꯇ ꯍꯦꯟꯖꯟꯕ
ꯑꯃ ꯇꯧꯈꯠꯂꯛꯇ꯭ꯔꯣ
ꯑꯦ ꯑꯥꯏꯒꯤ ꯁꯤꯁꯇꯦꯝꯗꯧꯅ ꯍꯣ ꯍꯣꯏ ꯇꯧꯋꯦ ꯑꯗꯨꯃꯥꯏꯅ
ꯌꯥꯔꯔꯣꯏꯗ ꯈꯨꯗꯥꯡꯗꯨꯗꯤ ꯌꯥꯔꯔꯣꯏꯗ
ꯂꯣꯏ ꯂꯧꯔꯦ ꯕꯣꯗꯤ ꯑꯝꯇ ꯍꯦꯟꯕ ꯌꯥꯗꯦ
ꯃꯣꯏ ꯑꯅꯧꯕ ꯔꯨꯜꯂꯣ ꯍꯟꯗꯛꯀꯤ
ꯍꯣꯏ
ꯎꯝ
ꯑꯗꯨꯃꯥꯏꯅ ꯇꯧꯗꯅ ꯆꯜꯍꯧꯗ꯭ꯔꯦ
ꯑ ꯀꯩꯅꯣ ꯔꯦꯐ꯭ꯔꯤꯗꯨꯅ ꯎꯕ ꯐꯪꯒꯗ꯭ꯔꯕ ꯈꯨꯗꯥꯡꯗ ꯈꯤꯇꯪ ꯍꯦꯟꯗꯣꯛ
ꯑꯣꯏꯌꯦ ꯚꯔꯆꯨꯋꯦꯜ ꯕꯤ ꯑꯦ ꯑꯥꯔꯅ ꯑꯩꯈꯣꯏꯒꯤ ꯚꯔꯆꯨꯋꯦꯜꯗꯒꯤ ꯔꯤꯐꯤ ꯀꯝꯄ꯭ꯌꯨꯇꯔꯗꯒꯤ ꯑ ꯂꯩꯌꯦꯅ ꯃꯣꯏꯅ ꯄꯤꯔꯛꯏꯕ ꯌꯦꯡꯉꯒ ꯆꯦꯛ ꯇꯧꯔꯒ
ꯀꯣꯟꯅꯗꯪꯗ ꯔꯤꯚ꯭ꯌꯨ ꯇꯧꯕꯗꯣ
ꯑ
ꯑꯗꯨꯕꯨꯗꯤ ꯂꯩꯖꯔꯦꯗꯅꯀꯣ ꯑꯗꯨ ꯔꯦꯐꯤꯁꯤꯗꯤ ꯍꯨꯏꯁꯦꯜꯁꯤꯗꯤ ꯀꯩꯗꯨꯅ ꯄꯤꯗꯣꯏ ꯅꯠꯇ꯭ꯔꯣ ꯔꯦꯐ꯭ꯔꯤꯗꯨꯅ
ꯑꯥ
ꯑꯗꯨ ꯒꯣꯜꯗꯣ ꯆꯟꯈꯤ ꯆꯟꯗꯦ ꯍꯥꯏꯕꯗꯨꯗꯤ ꯃꯥꯅ ꯃꯥꯒꯤ ꯑꯍꯥꯟꯕ ꯏꯪꯒꯤꯠꯇꯨꯅ ꯑꯣꯏꯗꯣꯏꯅꯦꯕ
ꯑꯥ
ꯑꯗꯨ ꯈꯨꯗꯥꯡꯗ ꯈꯤꯇꯪ ꯍꯦꯟꯇꯣꯛꯄꯗꯨꯕꯨ ꯎꯕ ꯐꯪꯒꯗ꯭ꯔꯕ
ꯅꯣꯏ ꯎꯏ
ꯍꯝ
ꯅꯪ ꯋꯥꯔꯜ ꯀꯞ ꯌꯦꯡꯉ ꯑꯗꯨꯝ ꯈꯪꯒꯅꯤ ꯑꯗꯨꯃꯥꯏꯅ ꯇꯧꯋꯦ ꯁꯣꯏꯔꯅ ꯁꯣ ꯍꯅꯒꯤ ꯀ꯭ꯔꯣꯁꯤꯌꯥꯁꯨ ꯑꯅꯣꯞꯄ ꯇꯤꯝ ꯅꯠꯇꯦ
ꯑ
ꯑꯗꯨꯅ ꯃꯣꯏꯅ ꯄꯥꯟꯖꯤꯜ ꯑꯃ ꯐꯖꯅ ꯆꯠꯂꯛꯂꯦ
ꯑ
ꯑꯗꯨꯗꯅꯦ ꯏꯦ ꯃꯌꯥꯝ ꯑꯌꯦꯡ ꯑꯍꯣꯏ ꯑꯌꯦꯡꯕ ꯃꯤꯁꯤꯡꯁꯦ
ꯑꯥ
ꯇꯨꯃꯤꯟꯅ ꯂꯩꯕ ꯉꯝꯅꯗ꯭ꯔꯤꯅꯦ ꯃꯔꯝꯗꯤ ꯔꯣꯅꯥꯜꯗꯣꯒꯤ ꯐꯦꯟꯁꯦ ꯌꯥꯝꯃꯦꯕ ꯍꯧꯖꯤꯛ ꯋꯥꯌꯜ ꯍꯥꯏꯔꯤꯕ ꯔꯣꯅꯥꯜꯗꯣꯒꯤ ꯐꯦꯟꯁ ꯉꯥꯛꯇꯅꯤ ꯋꯥꯔꯜ ꯇꯛ ꯍꯥꯏꯔꯤꯕ ꯃꯤꯁꯤꯒꯤ ꯐꯦꯟꯁ ꯉꯥꯛꯇꯅꯤ ꯄ꯭ꯔꯤꯊꯤꯕꯤ ꯏꯦ ꯑꯗꯨꯗꯅ ꯔꯣꯅꯥꯜꯗꯣ ꯐꯦꯟꯁ ꯃꯌꯥꯝꯁꯤꯦ ꯆꯣꯍꯜꯂꯗ꯭ꯔꯅ ꯑꯩꯈꯣꯏꯁꯦ ꯎꯡꯉꯒ ꯂꯩꯕ ꯍꯥꯏꯇꯥꯔꯦ
ꯎꯝ ꯎ ꯐ꯭ꯔꯦꯟꯁ ꯃꯌꯥꯝꯁꯨ ꯎꯡꯉ ꯂꯩꯔꯦꯕ
ꯥ ꯎꯒ ꯂꯩꯔꯦ
ꯎꯝ
ꯑꯍꯣꯏ ꯑꯗꯨꯗꯒꯤ ꯃꯥꯅ ꯒꯣꯜ ꯑꯃ ꯆꯜꯂꯨꯕꯗꯨꯅ ꯑꯟꯖꯤꯟꯁꯦ ꯇꯣꯔ ꯆꯠꯄ ꯌꯥꯕꯗꯨꯁꯨ ꯑꯣꯞ ꯁꯥꯏꯠ ꯇꯥꯈ꯭ꯔꯦ
ꯑꯗꯨꯗ ꯏꯑꯦ
ꯑꯅꯤꯔꯛ꯭ꯔꯣ ꯑꯣꯐ ꯁꯥꯏꯗ ꯇ ꯍꯥꯏꯁꯦ
ꯑꯣꯞ ꯁꯥꯏꯠꯁꯦ ꯑꯃꯇꯪꯅꯦ ꯑꯗꯨꯗꯒꯤ ꯀꯅꯔꯗꯒꯤ ꯀꯥꯎꯔꯛꯄ ꯕꯣꯜ ꯑꯃ ꯃꯣꯏꯒꯤ ꯇꯤꯝꯅ ꯌꯥꯜꯂꯨꯕꯒꯤ ꯐ꯭ꯔꯦꯛꯀꯤ ꯄꯤꯒꯗ ꯄꯤꯔꯣꯏ ꯒꯗ꯭ꯔꯥ ꯍꯥꯏꯕꯒꯤ ꯀꯟꯗꯤꯁꯟ ꯑꯃ ꯌꯦꯡꯅꯔꯀꯥꯟꯗ ꯀ꯭ꯔꯤꯀꯤꯦꯠ ꯀꯤꯔꯤꯦꯅꯦ ꯔꯥꯏ ꯐ ꯂꯥꯏꯟꯇꯤ ꯀꯤꯔꯦ
ꯍꯔꯛ ꯄꯦꯟꯅꯥꯇꯗꯣ
ꯑꯥ ꯗꯥꯏꯔꯦꯛ ꯐꯦꯅꯥꯜꯇꯤ ꯄꯤꯔꯦ ꯑꯗꯨꯗ ꯐꯦꯅꯥꯜꯇꯤ ꯄꯤꯕꯗꯨꯗ ꯔꯣꯅꯥꯜꯗꯣꯅ ꯀꯥꯎꯍꯜꯂꯦ
ꯑꯥ
ꯑꯗꯨꯗꯩꯗꯤ ꯑꯁ ꯃꯥꯒꯤ ꯏꯁꯇꯥꯏꯜꯗ ꯀꯥꯎꯊꯔꯛꯄꯅꯤ ꯐꯖꯅ
ꯑꯥ
ꯄꯠ ꯆꯜꯂꯦ ꯑꯗꯨꯗꯤ ꯍꯔꯥꯎꯔꯦ
ꯑ ꯏꯁꯂꯥꯃꯤ ꯑꯜꯂꯥ ꯍꯥꯏꯈꯤꯕ꯭ꯔꯣ ꯑꯗꯨꯗ
ꯈꯪꯗꯦ
ꯎꯝ ꯐꯦꯁꯕꯨꯛꯇꯗꯤ ꯚꯥꯏꯔꯦꯜ ꯆꯠꯍꯧꯔ ꯏꯁꯂꯥꯃꯤꯛ ꯑꯂꯥ ꯍꯥꯏꯒꯦꯅ
ꯎ ꯍꯣꯏ ꯔꯣ ꯅꯍꯥꯟꯗꯅ ꯀꯃꯍꯥꯏꯅ ꯑꯜꯂꯥ ꯍꯥꯏꯗꯣꯔꯤꯕꯅꯣ ꯑꯗꯣ ꯑꯗꯨꯒꯗꯗꯤ
ꯍ
ꯁꯦꯂꯦꯕ꯭ꯔꯦꯠ ꯇꯧꯔꯦ ꯃꯥ ꯉꯥꯏꯍꯥꯛ ꯁꯥꯟꯅꯔꯃ ꯃꯇꯨꯡꯗ ꯃꯥꯁꯦ ꯊꯣꯛꯈ꯭ꯔꯦ ꯍꯧꯖꯤꯛ ꯒꯣꯜꯖꯦ ꯋꯥꯟ ꯋꯥꯟꯅꯦ ꯅꯠꯇ꯭ꯔꯥ
ꯎꯝ ꯎꯝ ꯃꯥ ꯊꯣꯛꯈ꯭ꯔꯤꯁꯤꯅ ꯀꯩꯒꯤ
ꯃꯥꯒꯤ ꯃꯍꯨꯠꯇ ꯃꯤ ꯑꯃ ꯊꯥꯖꯤꯜꯂꯛꯂꯦ ꯅꯨꯄꯥ ꯑꯃ
ꯑꯥ
ꯑꯗꯨꯗꯩꯗꯤ ꯖꯥꯞ ꯖꯥꯞ ꯖꯥꯞ ꯖꯥꯞ ꯁꯥꯟꯅꯩ ꯁꯥꯟꯅꯩ ꯀꯃꯥꯏꯅ ꯇꯧꯔꯦ ꯃꯤꯅꯤꯠ ꯇꯔꯥ ꯑꯃꯨꯛ ꯍꯥꯞ ꯆꯩꯩ ꯁꯥꯟꯅꯔꯦ ꯑꯗꯨꯗꯒꯤ ꯗ꯭ꯔꯣ ꯆꯠꯄꯒꯤ
ꯑ
ꯑꯗꯨꯗ ꯀꯩꯅꯣꯅ ꯆꯟꯒꯔ꯭ꯦ ꯍꯦꯇ꯭ꯔꯤꯛ ꯆꯠ ꯂꯥꯎ ꯈ꯭ꯔꯤꯁꯇꯤꯅꯣꯒꯤ ꯄꯣꯇꯨꯒꯜꯁꯅ
ꯕꯣ ꯕꯨꯔꯅꯣ ꯐꯔꯅꯥꯟꯗꯦꯁꯅ ꯆꯟꯕ꯭ꯔꯣ ꯀꯅꯥꯅ ꯆꯟꯒꯦ
ꯃꯥꯗꯤ ꯆꯟꯗꯦ ꯉꯁꯤꯗꯤ ꯑꯇꯣꯞꯄ ꯅꯝꯕꯔ ꯑꯃꯅ ꯆꯜꯂꯦ ꯑꯗꯨꯗꯤ ꯆꯟꯕꯗꯒꯤꯗꯤ ꯑꯃꯨꯛ ꯃꯌꯥꯝꯁꯦ ꯍꯔꯥꯎꯔꯦ ꯑꯩꯁ ꯀꯥꯔꯦꯁꯤꯅꯤ ꯑꯗꯨꯒꯅꯦ ꯃꯤꯅꯤꯠꯁꯤ ꯁꯨꯡꯂꯣꯏ ꯂꯣꯏꯁꯤꯜꯂꯛꯇꯔ꯭ꯦꯅꯦꯍꯦ ꯇꯦꯟ ꯃꯤꯅꯠ ꯍꯧꯇꯣꯛꯄ ꯑꯥ ꯇꯦꯟ ꯃꯤꯅꯠꯁꯦ ꯍꯦꯜꯂꯦ ꯇ꯭ꯋꯦꯟꯇꯤ ꯃꯤꯅꯠ ꯄ꯭ꯂꯁ ꯇ꯭ꯋꯦꯟꯇꯤ ꯃꯤꯅꯠ ꯍꯥꯏꯕ ꯑꯣꯏꯇꯥꯔꯗꯤ ꯐꯕ ꯑꯗꯨꯒ ꯇꯦꯟ ꯃꯤꯅꯠꯁ ꯍꯥꯏꯔꯒ ꯇꯦꯟ ꯃꯤꯅꯠꯁ ꯑꯣꯏꯔꯛꯇ꯭ꯔꯦ ꯁꯚꯦꯟꯇꯤꯟ ꯌꯧꯁꯜꯂꯛꯑꯦ ꯏꯁ ꯄꯤ ꯂꯣꯏꯁꯤꯜꯂꯅꯤꯗ ꯂꯣꯏꯁꯤꯜꯂꯅꯤ ꯍꯥꯏ ꯁꯨ ꯄꯤ ꯄꯤꯔꯤꯗꯦ ꯑꯗꯨꯗꯒꯤꯗꯤ ꯂꯥꯁꯀꯤ ꯁꯚꯦꯟꯇꯤꯟ ꯑꯥꯢ ꯐꯤꯞꯇꯤꯟ ꯃꯤꯅꯠꯁ ꯌꯧꯔꯛꯄꯁꯤꯗꯗꯤ ꯑꯃꯨꯛ ꯆꯟꯁꯤꯜꯂꯛꯑꯦꯅꯦ ꯃꯣꯏꯅ ꯃꯊꯥ ꯁꯥꯔꯦ ꯃꯌꯥꯝꯁꯦ
ꯑꯥ
ꯒꯣꯜꯁꯦ ꯍꯥꯞꯀꯠꯈꯔ꯭ꯦ ꯇꯔ꯭ꯦꯡ ꯂꯥꯎꯅ ꯑꯩꯈꯣꯏꯒꯤ ꯋꯥꯟ ꯂꯩꯔꯝꯃꯗꯤ ꯇ ꯇꯨ ꯂꯣꯏ ꯂꯩꯅꯈ꯭ꯔꯦ ꯑꯗꯨꯗꯩꯗꯤ ꯑꯃꯨ ꯔꯦꯐ꯭ꯔꯤꯁꯤꯅ ꯑꯃꯨꯛ ꯇ꯭ꯔꯤ ꯇ꯭ꯔꯤꯠ ꯇ꯭ꯔꯤꯠ ꯍꯥꯏꯔꯒ ꯑꯃꯨꯛ ꯔꯤꯄ꯭ꯂꯦ ꯌꯦꯡꯅꯤꯅ ꯇꯧꯔꯛꯑꯦꯅꯦꯍꯦ
ꯑꯥ
ꯑꯩꯈꯣꯏ ꯔꯣꯅꯥꯜꯗꯣꯒꯤ ꯇꯤꯝꯁꯦ ꯄꯨꯔꯥ ꯋꯥꯟ ꯀꯩ ꯍꯥꯏꯇꯥꯔꯦ ꯌꯥꯗ꯭ꯔꯦ ꯍꯥꯏꯇꯥꯔꯦ ꯌꯦꯁ ꯌꯦꯡꯕꯗ ꯈꯥꯡ ꯂꯥꯛ ꯉꯝꯅꯗ꯭ꯔꯦꯕ ꯄꯣꯔꯗ꯭ꯔꯥꯅ ꯑꯣ ꯂꯣꯏꯔꯦꯗꯅ ꯉꯁꯤꯁꯨ ꯂꯣꯏꯔꯦꯗꯅꯅ ꯍꯧꯖꯤꯛ ꯂꯥꯁꯇ ꯑꯣꯐꯁꯥꯏꯗ ꯇꯥꯏ ꯁꯤꯅꯤ
ꯎꯝ ꯑꯀꯣꯟꯕꯩꯗꯣ ꯑ ꯑ ꯑ
ꯑꯗꯨꯗꯤ ꯑꯗꯨꯁꯨ ꯐꯅ ꯀꯨꯏꯅ ꯂꯩꯔꯕ ꯃꯇꯨꯡꯗꯅꯤ ꯀꯣ ꯌꯥꯝ ꯋꯥꯅ ꯑꯗꯨ ꯑꯣꯞꯁꯥꯏꯠ ꯇꯥꯏꯔꯦꯁꯤ ꯑꯗꯨꯗꯩꯗꯤ ꯐꯥꯏꯅꯦꯜ ꯗꯤꯁꯤꯖꯟ ꯑꯣꯐꯁꯥꯏꯠ ꯑꯅ ꯍꯥꯏꯔꯛꯑꯦꯍꯦ
ꯑꯥ
ꯇꯨ ꯂꯩꯔꯝꯕꯗꯩꯩ ꯋꯥꯟ ꯂꯩꯔꯦ ꯌꯦ ꯀꯔꯦꯅ
ꯑꯥ
ꯑꯗꯨꯏ ꯃꯌꯥꯝꯁꯦ ꯍꯔꯥꯎꯅꯔꯦ
ꯑꯗꯨꯅꯤ ꯑꯗꯨꯃꯥꯏꯅ ꯇꯧꯗꯅ ꯃꯦꯠꯁꯦ ꯂꯣꯏꯔꯝꯗꯥꯏꯁꯤꯗ ꯀꯞꯄꯣꯏ ꯅꯣꯛꯄꯣꯏ ꯀꯤꯕꯣꯏ ꯂꯣꯏ ꯁꯨꯔꯦꯍꯦ ꯄ꯭ꯔꯤꯊꯤꯕꯤꯒꯤ ꯑꯋꯥꯕ ꯃꯌꯥꯝꯁꯦ ꯑꯗꯥꯋꯥꯏꯗ ꯂꯣꯏ ꯎꯍꯜꯂꯦ ꯑꯗꯨꯅ ꯉꯁꯤꯒꯤ ꯃꯦꯠꯁꯁꯦ ꯑꯍꯣꯏ ꯅꯨꯡꯉꯥꯏ ꯑꯗꯨ ꯅꯨꯡꯉꯥꯏꯇꯦ ꯑꯗꯨ ꯑꯣꯏꯇꯥꯔꯁꯨ ꯉꯁꯥꯏꯒꯤ ꯌꯦꯡꯕ ꯑꯩꯈꯣꯏꯗꯅꯦ ꯑꯩꯅ ꯑꯩꯅ ꯈꯟꯕꯗꯨꯣ ꯉꯁꯤ ꯊꯣꯛꯑꯕ ꯍꯥꯏꯇꯥꯔꯦ
ꯀꯔꯤ ꯊꯣꯛꯏꯕ ꯀꯔꯤ ꯈꯔꯣꯏꯕ
ꯑꯩꯅ ꯑꯩꯈꯣꯏꯖꯔꯨꯔ ꯑꯟꯗꯗ ꯑ ꯂꯥꯁ ꯃꯤꯅꯠꯀꯤ ꯆꯠꯂꯛꯄꯗ ꯁꯣꯏꯗ꯭ꯔꯦꯁꯤꯅꯦꯕ
ꯑꯥ
ꯑꯗꯨꯗ ꯍꯦꯛ ꯇꯧꯔꯛꯑꯗꯤ ꯗꯕ ꯀꯗ꯭ꯔꯣ
ꯑ
ꯆꯠ
ꯑ
ꯑꯗꯨꯃꯥꯏꯅ ꯇꯧꯗꯅ ꯄꯣꯔꯇꯨꯒꯜꯅ ꯀꯥꯈ꯭ꯔꯦ
ꯑꯥ ꯂꯥꯏꯅ ꯒꯣꯠꯅ ꯆꯥꯟꯈ꯭ꯔꯦ
ꯔꯣꯅꯥꯜꯗꯣꯁꯦ ꯂꯧꯊꯣꯛ ꯍꯥꯏꯔꯕ ꯀꯩꯅꯣꯕ
ꯅꯣ ꯅ ꯀꯩꯅꯣ
ꯀꯒꯤꯅꯣ
ꯃꯤ ꯆꯤꯟꯊꯣꯛꯏꯅꯤ ꯀꯩꯅꯣ ꯁꯨꯝ ꯃꯥꯥꯏ ꯒꯣꯜ ꯆꯠꯂꯝꯃꯦ ꯀꯩꯅꯣ ꯌꯥꯔꯦ ꯀꯩꯅꯣ
ꯎꯝ ꯑꯣ ꯃꯥꯒꯤ ꯏꯁꯇ꯭ꯔꯥꯏꯀꯔ ꯃꯥꯒꯤ ꯃꯃꯥꯡꯗ ꯆꯦꯟꯕꯗ ꯃꯥꯏ ꯃꯍꯨꯠꯇ ꯊꯥꯖꯤꯜꯂꯛꯏꯅꯦꯕ
ꯎꯝ ꯅꯍꯥ ꯑꯃ ꯊꯥꯖꯟꯗꯣꯏꯒ ꯑꯣꯄꯣꯔꯆꯨꯅꯤꯇꯤꯗꯣ ꯄꯤꯕꯤꯕꯅꯤꯗ
ꯑ ꯑꯔꯣꯏꯕ ꯇꯝꯕ ꯉꯝꯗꯦ ꯅꯪ ꯅꯪꯒꯤ ꯄꯨꯟꯁꯤꯗꯣ ꯁꯞꯇꯤꯇ꯭ꯌꯨꯠꯇ ꯂꯣꯏꯁꯤꯟꯈꯤꯗꯣꯔꯦ ꯉꯥꯏꯍꯥꯛꯇꯪꯗ ꯑꯣꯏꯔꯁꯨ ꯊꯣꯛꯎꯔꯨ ꯂꯥꯎꯁꯤꯅꯦꯕ ꯅꯠꯇ꯭ꯔꯥ
ꯃꯥꯅꯤ ꯃꯥꯅꯤ ꯀꯅꯥꯅ ꯈꯪꯅꯤ ꯉꯁꯤꯅ ꯄꯣꯠ ꯌꯣꯝꯕ ꯆꯠꯈꯤꯕ ꯑꯁꯦ
ꯎꯝ ꯖꯄꯥꯟꯒꯤ ꯃꯩ ꯃꯤꯁꯤꯡꯗꯣ ꯂꯩꯔꯁꯤ ꯃ ꯌꯨꯝꯗ ꯍꯟꯕꯗꯒ ꯅꯥꯟꯅ ꯅꯥꯟꯅ ꯍꯟꯗ꯭ꯔꯣ
ꯃꯣꯏ ꯃꯣꯏꯔꯣ ꯃꯣꯏꯗꯤ ꯍꯟꯒꯅꯤꯌꯦ ꯖꯄꯦꯟꯗꯤ ꯖꯄꯦꯟꯣꯏꯁ ꯔꯨꯜ ꯗꯤꯁꯤꯄ꯭ꯂꯤꯟ ꯌꯥꯝ ꯉꯥꯛꯆꯅ ꯊꯕꯛ ꯇꯧꯖꯕ ꯃꯤꯁꯛ ꯉꯥꯛꯇ ꯑꯣꯏꯌꯦ ꯑꯩꯈꯣꯏꯗꯤ ꯆꯣꯞꯆꯥ ꯆꯣꯞꯆꯥ ꯇꯧꯕ ꯀꯥꯡꯕꯨ ꯅꯠꯇꯦ ꯖꯄꯦꯟꯗ ꯏꯕꯥꯅꯤꯁꯨ ꯆꯠꯂꯁꯦ ꯍꯥꯏꯕ꯭ꯔꯣ ꯑꯗꯨ ꯄꯩꯁꯥꯗ ꯑꯩꯔꯣ
ꯎꯝ
ꯑꯁ ꯑꯥꯗ ꯈꯣꯡꯎꯞ ꯀꯥꯞ ꯊꯥꯔꯨꯒꯗꯕꯗ ꯉꯥꯏꯔꯤ
ꯑꯥ
ꯑꯗꯨꯁꯨ ꯐꯪꯒꯗ꯭ꯔꯥ ꯈꯪꯗꯦ
ꯆꯅꯥꯔꯣꯏꯌꯦ
ꯅꯩꯅ ꯊꯥꯕ ꯀꯥꯞꯇꯨ ꯑꯃꯨꯛ ꯀꯅꯥꯝꯇ ꯄꯥꯝꯃꯣꯏꯗꯣꯏ ꯆꯠꯂꯥ
ꯑꯥ
ꯑꯥ
ꯆꯅꯔ
ꯀꯩꯒꯤ ꯄꯒꯤꯁꯅꯔꯣꯏꯗꯅꯣ ꯎꯝ
ꯆꯅ
ꯀꯒꯤ
ꯈꯨꯋꯥ ꯑ ꯇꯧꯋꯦ
ꯀꯔꯤꯕꯣ
ꯀꯣꯛ ꯆꯤꯛꯑꯦ
ꯍꯤ ꯇꯣꯡꯕ ꯅꯨꯡꯉꯥꯏꯕ꯭ꯔꯣ
ꯂꯣꯡꯉꯥꯏ
ꯖꯌꯥꯒꯤꯗꯣ ꯐꯪꯉꯕꯣ ꯐꯪꯗ꯭ꯔꯤ
ꯀꯅꯥꯅꯣ ꯗꯌꯥꯕꯣ ꯂꯩꯇꯦ ꯁ꯭ꯋꯥꯏꯗ ꯗꯌꯥ ꯀꯧꯕ
ꯎꯝ ꯀꯩ ꯏꯟꯖꯥꯡ ꯆꯥꯔꯕ
ꯉꯁꯤ ꯆꯥꯔꯥꯛꯄꯗꯣ ꯍꯋꯥꯏ ꯊꯣꯡꯕꯅꯦ ꯉꯥ ꯊꯣꯡꯕꯅꯦ ꯌꯦꯟ ꯊꯣꯡꯃꯅꯦ ꯇꯧꯔ ꯆꯥꯔꯦ
ꯍꯥꯎꯕ꯭ꯔꯥ
ꯍꯥꯎꯇꯦ
ꯀ ꯅꯝꯕꯣꯒꯤ ꯆꯥꯛ ꯏꯟꯖꯥꯡ ꯍꯥꯎꯇ꯭ꯔꯕ
ꯅꯝꯕꯣꯟꯒꯤ ꯍꯥꯎꯇꯦ ꯃꯣꯏꯔꯥꯡꯗ ꯆꯥꯒꯗꯕꯗꯨꯅ ꯅꯝꯕꯣꯣꯟꯗ ꯑꯣꯏꯅ ꯆꯥꯔꯦ ꯃꯣꯏꯔꯥꯡ ꯕꯖꯥꯔꯒꯤ ꯑꯣꯛ ꯆꯒꯦꯝ ꯄꯣꯝꯕꯗꯨꯅꯦ ꯆꯥꯒꯗꯧꯕꯅꯦ ꯑ
ꯈꯥꯡꯉꯒ ꯑꯗꯨꯗ ꯆꯥꯔꯗꯤ
ꯃꯣꯏ ꯍꯥꯟꯅ ꯆꯥꯕꯅꯤ ꯍꯥꯏꯕꯕꯨ
ꯎꯝ ꯃꯃꯥꯡ ꯃꯃꯥꯡ ꯆꯠꯄꯗ ꯆꯥꯕ
ꯎꯝ ꯃꯃꯥꯡ ꯆꯍꯤꯗ ꯆꯥꯕ ꯃꯐꯝ ꯑꯣꯏꯔꯃꯜ
ꯍꯣꯡꯕ ꯌꯥꯗꯦ ꯍꯥꯏꯔꯕ
ꯑꯣ ꯆꯥꯛ ꯈꯤꯇꯪ ꯂꯥꯝꯗꯅꯕ ꯆꯥꯕꯩ ꯋꯥꯅꯤꯅꯦ ꯍꯣꯡꯕ ꯌꯥꯕ ꯌꯥꯗꯕ ꯂꯩꯇꯦ ꯃꯣꯏꯁꯨ ꯍꯥꯟꯅ ꯆꯥꯈꯤꯕ ꯃꯐꯝ ꯑꯣꯏꯕꯗꯨ ꯑꯗꯨꯝ ꯆꯪꯉ ꯆꯥꯕꯅꯤ
ꯅꯟꯕ꯭ꯔꯣ
ꯆꯥꯛ ꯈꯣꯇꯦꯜꯅꯤꯕ
ꯀꯥꯟꯆꯤꯄꯨꯔꯒꯤꯗꯨꯗ ꯀꯣꯛ ꯆꯥꯊꯣꯛ ꯌꯥꯗ꯭ꯔꯣ ꯈ꯭ꯋꯥꯏ ꯍꯣꯡꯕ
ꯀꯥꯟꯆꯤꯄꯨꯔ ꯌꯧꯕ ꯀꯥꯟꯗꯗꯤ ꯉꯜꯂꯤꯌꯦ ꯄꯨꯡꯗꯣꯝ ꯅꯤꯄꯥꯥꯟꯃꯨꯛ ꯇꯥꯗ ꯉꯥꯏꯔꯤꯌꯦ
ꯍꯣꯡꯕꯗꯤ ꯑꯗꯨꯗꯒꯤ ꯍꯦꯟꯅ ꯍꯣꯡꯕ ꯍꯥꯎꯕꯗꯤ ꯂꯩꯇ꯭ꯔꯦ ꯅꯠꯇ꯭ꯔꯥ ꯀꯥꯟꯆꯤꯄꯨꯔꯒꯤꯗꯨꯅ ꯍꯣꯡꯁꯨ ꯍꯣꯡꯉꯦ ꯍꯥꯎꯁꯨ ꯍꯥꯎꯋꯦꯕ
ꯑꯥꯎ
ꯂꯥꯏꯔꯤꯛ ꯂꯥꯏꯁꯨ ꯇꯥꯛꯄꯤꯔꯨꯈꯤꯒꯦ ꯇꯝꯕꯤꯔꯨꯈꯤꯒꯦ ꯅꯍꯥꯁꯤꯡꯁꯦ ꯇꯨꯝꯒꯤ ꯈꯜꯂꯒ ꯍꯣꯏ ꯂꯥꯏꯔꯤꯛ ꯍꯩꯅꯕ ꯍꯥꯏꯇꯥꯔꯦ
ꯑꯝ
ꯅꯪꯗꯤ ꯅꯨꯡꯉꯥꯏꯖꯔꯤꯅꯤ
ꯀꯩꯒꯤ
ꯋꯥꯔꯕꯅꯤꯅ ꯄꯣꯊꯥꯔꯅꯤꯅꯦ
ꯄꯣꯊꯥꯖꯔꯝꯅꯤ ꯇꯨꯝꯗꯕ ꯃꯣꯏ
ꯍꯥ
ꯃꯥꯏ ꯃꯤꯠꯁꯦ ꯇꯥꯊꯣꯛꯑꯒ ꯇꯨꯝꯗꯣꯔꯕꯅꯦ
ꯉꯁꯤꯗꯤ ꯐꯤꯁꯨ ꯈꯔ ꯁꯨꯗꯕꯅꯤ
ꯑꯡ
ꯌꯥꯗꯦ ꯐꯖꯤꯟꯕ ꯌꯥꯗ ꯦ
ꯍꯥ
ꯍ‌ꯧ ꯍꯣꯏ